ꯇꯥꯔꯦ ꯇꯥꯔꯦ ꯅ‌ꯦꯠ ꯅꯨꯡꯉꯥꯏꯔꯦ ꯍꯧꯖꯤꯛꯀꯥꯟ ꯉꯁꯥꯏꯋꯥꯏꯗꯤ ꯅꯨꯡꯉꯥꯏꯇꯕꯅꯦ
ꯅꯪꯒꯤꯁꯨ ꯅꯨꯡꯉꯥꯏꯇꯕ꯭ꯔꯣ ꯉꯁꯥꯏꯗꯣ
ꯉꯁꯥꯏ ꯑꯗꯨꯒꯤ ꯃꯃꯥꯡꯗ ꯍꯥꯏꯕꯅꯤ ꯐꯣꯟ ꯌꯦꯡꯕꯒ ꯌꯥꯔꯝꯗꯦ ꯑꯩ ꯌꯥꯔꯛꯄꯗꯒꯤꯅꯦ ꯅꯪꯉꯣꯟꯗ ꯇꯧꯔꯛꯏꯗꯣ
ꯑꯗꯨꯃꯥꯏꯅ ꯑꯃꯨꯛ ꯌꯥꯔꯛꯇ꯭ꯔꯒꯗꯤ ꯈꯟꯕ
ꯑꯩꯗꯤ ꯑꯩ ꯉꯁꯥꯏꯒꯤꯗꯣ ꯌꯥꯗꯕꯗꯣ ꯅꯪꯒꯤꯁꯨ ꯌꯥꯗꯕ꯭ꯔꯥꯅ
ꯎꯝ ꯌꯥꯏꯌꯦ ꯑꯗꯨ ꯑꯗꯨꯝ ꯀꯥꯟꯗꯨꯗꯤ ꯆꯂꯦ ꯆꯠꯇ ꯉꯁꯤꯗꯤ ꯑꯩꯈꯣꯌ ꯕꯒꯤ ꯒꯔꯤ ꯆꯠ ꯆꯠꯈꯤꯕꯅꯦ ꯌꯨ ꯇꯞꯇꯥꯏ ꯊꯛꯆꯜꯂꯒ ꯂꯥꯛꯇꯅ
ꯎꯝ
ꯀꯔꯤꯅꯣ ꯈꯪꯗꯦ ꯑꯃꯒꯥ ꯑꯃꯨꯛ ꯄꯥꯔꯥ ꯊꯛꯏ ꯑꯃꯒꯥ ꯑꯃꯨꯛ ꯄꯥꯔꯥ ꯊꯛꯏ
ꯅꯣꯏ ꯃꯣꯔꯣꯛ ꯑꯇꯦꯛꯄ ꯄꯥꯟꯕ꯭ꯔꯣ
ꯄꯥꯟꯕꯅꯦ
ꯄꯥꯟꯗ꯭ꯔꯗꯤ ꯑꯩꯈꯣꯏꯒꯤ ꯄꯥꯜꯂꯦꯕ
ꯑꯁ ꯃꯔꯣꯛ ꯑꯇꯦꯛꯞꯄꯒꯗꯤ ꯄꯥꯜꯂꯦ ꯏ ꯆꯥꯅꯤꯡꯗꯨ ꯁꯨꯡꯆꯥꯥ ꯆꯥꯗꯦ ꯍꯩꯅꯧ ꯃꯨꯟꯗ꯭ꯔꯤꯕꯣ ꯅꯣ ꯁꯨꯝꯒꯦ
ꯑꯃꯅꯤꯅꯦ ꯑꯃꯅꯤꯅꯦ ꯃꯨꯟꯕꯅꯦ ꯑꯩꯗꯤ ꯕꯦꯝꯃꯅ ꯅꯍꯥꯟ ꯈꯣꯟꯗꯥꯝꯗꯩ ꯈꯔ ꯄꯤꯔꯛꯑꯦ ꯑꯩꯅꯎ ꯄꯨꯟꯕ
ꯅꯍꯥꯟ ꯃꯣꯏ ꯀꯩꯅꯣꯒꯤ ꯑꯁꯤꯟꯕꯗꯣ
ꯑꯣ ꯃꯨꯜꯂꯀꯥꯟꯗꯗꯤ ꯁꯤꯟꯗꯦꯕ ꯁ꯭ꯀꯨꯜ ꯆꯠꯄꯗ ꯇꯤꯐꯤꯟꯗ ꯍꯥꯞꯄ ꯍꯥꯞꯄ ꯄꯄꯔꯤ
ꯃꯥꯁ ꯍꯩꯅꯎ ꯑꯃꯨꯝꯐꯛ ꯍꯥꯞꯄ ꯄꯨꯖꯔꯤꯕ
ꯎꯝ ꯍꯩꯅꯧꯒꯨꯟꯕ ꯂ ꯑꯣꯏꯅ ꯍꯥꯞꯄꯦ ꯑꯗꯨꯅ ꯍꯔꯥꯎꯋꯦꯕ ꯃꯍꯩꯗꯨꯅ ꯑꯩꯅ ꯋꯥꯃꯟꯕꯨꯅꯦꯅ ꯍꯔꯥꯎꯖꯩ ꯃꯃꯥ ꯉꯁꯤꯗꯤ ꯇꯤꯐꯤꯟꯗꯣ ꯆꯥꯔꯛꯇ꯭ꯔꯦꯅ ꯁꯤꯗ ꯄꯨꯣꯔꯒ ꯌꯨꯝ ꯌꯧꯔ ꯆꯥꯏ
ꯀꯔꯤꯒꯤꯅꯣ ꯃꯥꯅ ꯆꯥꯔꯛꯇ꯭ꯔꯤꯗꯨꯅ
ꯏꯣ ꯆꯠꯂꯝꯗꯥꯏꯗꯨꯗꯅꯦ ꯁꯪꯒꯣꯝ ꯇꯣꯠꯂꯒ ꯇꯞ ꯇꯥꯏꯈꯩ ꯆꯥꯥꯁꯜꯂꯦꯗꯣ ꯑꯗꯨꯅ ꯂꯥꯝꯗꯕ
ꯎꯝ
ꯍꯩꯅꯧ ꯈꯔꯗꯤ ꯆꯥꯔꯛꯑꯦ ꯃꯥꯥꯏꯗꯣ
ꯍꯩꯅꯧꯣꯏ ꯍꯥꯞꯄꯤꯔꯣꯑꯣ ꯍꯌꯦꯡꯗꯒꯤꯩ ꯍꯩ ꯈꯔ ꯂꯩꯔꯒ
ꯍꯩꯗꯣ ꯑꯩꯁꯨ ꯈꯜꯂꯤꯅꯦ ꯍꯩ ꯑꯣꯏꯅ ꯃꯆꯜ ꯈꯔ ꯈꯔ ꯂꯩꯔꯒ ꯑꯣꯏꯅ ꯑꯗꯨꯃꯥꯏꯅ ꯑꯗꯨꯝ ꯍꯥꯞꯄꯁꯤꯔꯅ
ꯀꯝꯐꯣꯏꯨꯝ ꯀꯝꯐꯣꯏꯒꯕ
ꯎꯝ ꯀꯥꯡꯝꯈꯣꯏꯒꯨꯝꯕ ꯑꯪꯒꯨꯔꯒꯨꯝꯕ ꯁꯦꯡꯒꯨꯝꯕ ꯑꯗꯨꯒꯨꯝꯕ ꯂꯐꯣꯏꯒꯨꯝꯕ ꯑꯗꯨꯃꯥꯏ ꯍꯥꯞꯈꯤꯕꯁꯦ ꯃꯥ ꯌꯥꯝ ꯆꯥꯏꯌꯦꯕ
ꯑꯗꯨꯒꯅꯦ ꯑꯩꯈꯣꯏ ꯈꯣꯏꯅ ꯆꯥꯊꯣꯛꯑꯦ ꯍꯦꯛꯇ ꯇꯧꯕ
ꯇꯦꯡꯀꯤ ꯂꯩꯈꯤꯗꯕꯅꯦ ꯁꯦꯉꯥꯡꯅꯤꯗꯤ ꯀꯥꯏꯗꯒꯤ
ꯈꯔꯅꯦ ꯍꯥꯎꯅ ꯄꯨꯈ꯭ꯔꯗꯤꯅꯦ ꯑꯩꯈꯣꯏ ꯈꯣꯏꯅ ꯆꯥꯊꯣꯛꯑꯦ ꯇꯥꯏꯕ ꯌꯦꯟꯒ ꯆꯥꯛꯀ ꯉꯧꯕꯤꯔ ꯄꯨ ꯍꯥꯎꯈꯤꯕ ꯅꯨꯃꯤꯠꯇꯨꯗꯨꯅꯦ ꯑꯩꯣꯏꯈꯣꯏꯅ ꯂꯣꯏ ꯆꯥꯊꯣꯛꯈ꯭ꯔꯦ ꯑꯗꯨ ꯃꯃꯥꯅ ꯇꯧꯔ ꯂꯥꯛꯑꯦ
ꯃꯥ ꯀꯩꯗꯧ ꯂꯩꯒꯦꯕꯗꯣ
ꯑ ꯅꯪꯒꯤꯅꯦ ꯃꯥ ꯈꯣꯏ ꯈꯣꯏꯗꯣ ꯃꯥ ꯇꯤꯐꯤꯟ ꯄꯣꯔꯛꯇꯦ ꯍꯥꯏꯕ꯭ꯔꯥ ꯄꯣꯔꯛꯏ ꯐꯨꯗꯅꯤ ꯍꯥꯏꯥꯏ ꯅꯥ ꯅꯉꯥꯡ ꯅ ꯌꯥꯔꯣꯏꯅ ꯍꯥꯏ ꯌꯥꯗ꯭ꯔꯥ ꯍꯥꯎ ꯍꯥꯎꯕ ꯃꯥꯅꯅꯦ ꯄꯨꯔꯥ ꯉꯝꯃꯦ ꯍꯥꯏꯕ ꯃꯣꯏ ꯇꯣꯝꯕꯩ ꯃꯆꯥꯗ ꯁ꯭ꯀꯨꯜ ꯆꯠꯇ꯭ꯔꯕꯣ
ꯆꯠꯄꯅꯦ
ꯉꯁꯤꯒ ꯉꯔꯥꯡꯒꯗꯤ ꯎꯗꯕꯗꯧ ꯇꯧꯏ
ꯆꯠꯄꯅꯦ ꯍꯦꯛ ꯍꯧꯂꯛꯈꯤꯗ ꯉꯥꯏꯔꯤꯕ
ꯎꯝ ꯑꯩꯅ ꯎꯗꯕꯒꯦꯔ
ꯑꯥ ꯃꯇꯣꯝꯕꯤꯁꯤꯅꯗꯤ ꯑꯃꯨꯛ ꯇꯧꯗꯕ
ꯎꯝ ꯇꯧꯗꯌꯦ ꯑꯩꯁꯨ ꯅꯨꯡꯉꯥꯏꯇꯦꯉꯣ ꯃꯣꯏꯔꯒꯥꯡ
ꯃꯨꯥꯏꯇ ꯑꯥꯏꯨ ꯑꯥꯏ ꯇꯟ ꯅꯪꯒ ꯐꯖꯗ꯭ꯔꯅꯦ ꯇꯨꯁꯂ ꯍꯥꯥꯛꯄꯗ
ꯏ ꯇꯞ ꯇꯞꯆꯩ ꯍꯥꯏꯕ
ꯎꯝ
ꯑꯩꯈꯣꯏꯈꯣꯏꯒ ꯃꯅꯗꯤ
ꯎ ꯃꯥꯟꯅꯗꯕꯅꯦ ꯀꯣꯀꯣꯏꯁꯤꯅ ꯀꯥꯏꯗꯩ ꯂꯥꯎꯔꯒ ꯃꯁꯛꯇꯨ ꯌꯦꯡꯕꯗꯨꯁꯨ ꯅꯨꯡꯁꯤꯗꯕ
ꯑꯝ
ꯌꯦ ꯇ ꯑꯣꯂꯥꯎꯇ
ꯑꯗꯒꯤ ꯑꯩꯈꯣꯏ ꯀꯣꯏꯁꯤꯅ ꯑ ꯄꯨꯔꯥꯃꯃ
ꯋꯥ ꯉꯥꯡꯕꯒꯤ ꯈꯨꯇꯁꯨ ꯇꯧꯕꯅꯤ
ꯎꯝ ꯃꯃꯥꯕꯣꯛ ꯂꯅꯤ ꯈꯪꯗꯦ ꯃꯃꯥ ꯂꯧꯅꯤ ꯈꯪꯗꯦ ꯀꯩꯅꯣꯝ ꯇꯧꯋꯦ ꯍꯥꯏꯕ
ꯎꯝ
ꯑꯃꯗꯨꯅ ꯑꯩ ꯏ ꯇꯞ ꯇꯞꯆꯩ ꯏꯃꯣꯟ ꯃꯣꯟꯖꯩꯌꯦꯕ
ꯎꯝ ꯍꯣꯏ ꯅꯨꯡꯁꯤꯕꯅꯦ ꯃꯥꯅ
ꯎꯝ ꯀꯩꯅꯣꯒ ꯇꯧꯔꯤ ꯄꯣꯠꯅꯤꯍꯦ ꯑꯩꯒ ꯑꯩꯅ ꯑꯩꯈꯣꯏ ꯁꯤꯗ ꯕꯥꯏ ꯕꯥꯏ ꯇꯧꯕꯁꯦ ꯑꯩꯈꯣꯏ ꯕꯦꯝ ꯑꯃꯗ ꯃꯥꯅꯅꯦ ꯏꯆꯄꯨ ꯑꯩꯈꯣꯏ ꯅꯣꯏꯃꯥ ꯊꯣꯛꯂꯛꯑꯗꯣꯏꯅꯦ ꯅꯣꯏꯃꯥꯗꯒ ꯕꯥꯏꯕꯥꯥꯏꯒ ꯇꯧꯔꯝꯃꯤ
ꯈꯪꯖꯔꯔꯕꯅꯦ ꯍꯧꯖꯤꯛꯇꯤ ꯍꯥꯟꯅꯗꯤ ꯈꯔ ꯀꯣꯏꯅꯔꯝꯃꯦꯕꯀꯣ
ꯑꯥ
ꯇꯨꯏꯁꯟ ꯇꯧꯕꯤꯕꯗꯒꯤ ꯃꯥꯗꯣ ꯀꯣꯏꯒꯤꯗ꯭ꯔꯦꯕ꯫
ꯑꯩꯈꯣꯏꯒꯤ ꯃꯤꯉꯣꯟꯗ ꯌꯦꯡꯉꯒꯒ ꯑꯗꯨꯝ ꯂꯩꯔꯒ ꯇꯧꯔꯛꯅꯕꯅ ꯇꯧꯕꯤ ꯑꯝ ꯂꯩꯗꯥꯏꯅꯦ ꯑꯗꯨꯃꯥꯏ ꯇꯧꯋꯦ ꯅꯣꯏꯃꯥꯅ ꯃꯥꯁꯨ ꯕꯥꯏꯕꯥꯢꯒ ꯇꯧꯔꯏ ꯄꯣꯠꯅꯤ꯫ ꯍꯥꯏ ꯅꯨꯡꯁꯤ ꯍꯥꯏꯕ ꯃꯥꯗꯣ ꯑ ꯈꯣꯏꯀꯣꯏꯁꯤꯅ ꯑꯁ ꯏꯗꯣꯝꯆꯥ ꯁꯣꯅꯤꯌꯥꯅ ꯃꯁꯤ ꯈꯣꯏꯈꯣꯏꯖꯦ ꯑꯝꯇ ꯐꯨꯨꯔꯗ꯭ꯔꯥ ꯈꯪꯗꯦ ꯊꯣꯡꯅꯥꯎꯗ ꯌꯦꯡꯕꯁꯨ ꯌꯦꯡ ꯃꯥꯅ ꯇꯧꯋꯦꯌꯦ꯫ ꯑꯗꯩ ꯀꯩꯅꯣꯝ ꯇꯧꯕꯖꯨ ꯃꯥꯅ ꯍꯦꯛꯇ ꯇꯧꯋꯤ ꯃꯁꯤ ꯑꯝꯇ ꯐꯨꯔꯗ꯭ꯔꯥ ꯈꯪꯗꯦ ꯍꯥꯏ ꯑꯗꯨꯒ ꯕꯦꯟꯒꯤ ꯑꯉꯥꯡ ꯗꯨꯅ ꯑꯝꯇ ꯆꯤꯡꯗꯔ ꯐꯨꯒꯦ ꯐꯨꯕꯕꯨ ꯃꯁꯦ ꯉꯥꯡꯅ ꯉꯝꯗ꯭ꯔꯦꯕꯨ ꯑꯩ
ꯗ꯭ꯔꯥꯏꯕꯔ ꯗꯨꯅꯔ
ꯍꯣꯏ
ꯑꯝꯇ ꯐꯨꯒꯦ ꯐꯨꯕꯨ ꯑꯁ ꯑꯩ ꯃꯁꯤ ꯉꯥꯡꯅ ꯉꯝꯗ꯭ꯔꯕꯅꯦꯍ
ꯨꯀꯛ ꯀꯛꯀꯛ ꯂꯥꯎꯋꯦ ꯍꯥꯏꯕ ꯃꯁꯛꯇꯨꯁꯨ ꯌꯦꯡꯕꯗꯁꯨ ꯀꯛ ꯀꯛ ꯂꯥꯎꯋꯦ ꯍꯥꯏꯕ
ꯃꯔꯨꯒ ꯀꯣꯛꯈꯤꯕꯗꯒꯤ ꯅꯨꯡꯁꯤꯐꯝ ꯈꯪꯗ꯭ꯔꯕꯅꯦ ꯑꯉꯥꯡꯅꯤ
ꯑꯗꯣ ꯃꯥ ꯍꯟꯗꯛ ꯖꯒꯣꯏꯒ ꯁꯥꯎ ꯑꯝꯇ ꯌꯥꯗꯦꯅꯦ ꯂꯥꯏꯕꯨꯡ ꯃꯇꯨꯡ ꯏꯟꯅꯔꯒ ꯁꯥꯎꯒꯗꯣ ꯀꯞꯇꯅꯒ ꯇꯧꯏꯅꯦ꯫
ꯎꯝ ꯈꯪꯗ꯭ꯔꯦ ꯀꯩꯒꯤꯅꯣ ꯑꯃꯗꯨꯗꯤ ꯌꯥꯝ ꯁꯥꯖꯅꯤꯡꯕ ꯌꯥꯗꯕꯩ ꯇꯧꯕꯩ ꯋꯥꯅꯤ
ꯑꯃꯗꯨꯗꯤꯅꯦ ꯅꯍꯥꯟ ꯖꯒꯣꯏ ꯁꯥꯏꯌꯦ ꯂꯥꯏꯕꯨꯡ ꯃꯇꯨꯡ ꯏꯟꯅꯔꯒ ꯕꯦꯝꯃꯒ ꯃꯣꯏ ꯄꯔꯦꯡꯅ ꯂꯦꯞꯄꯒ
ꯑꯗꯨꯅꯦ ꯑꯩꯒ ꯊꯣꯛꯂꯛ ꯊꯣꯛꯂꯛꯃꯤꯟꯅꯩꯌꯦꯕ ꯃꯥꯗꯣ꯫
ꯎꯝ
ꯑꯗꯣꯒ ꯆꯥꯒꯤꯕꯁꯤ ꯆꯥꯒꯤꯕꯁꯤ ꯑꯩꯗꯣ ꯍꯩꯔꯨꯛ ꯁꯦꯝꯕ ꯌꯥꯎꯕꯤꯌꯦꯕ ꯃꯣꯏꯒꯤ ꯄꯣꯂꯥꯟꯕ ꯀꯩꯀꯥ ꯂꯥꯛꯄꯒꯤ
ꯎꯝ ꯑꯩ ꯐꯣ ꯂꯥꯛꯑꯦ ꯑꯃꯇ ꯑꯣꯀꯦꯀꯣ꯫ ꯉꯥ ꯇꯪꯅꯤ ꯃꯤꯅꯤꯠ ꯐꯥꯔꯣ
ꯍꯜꯂꯣ ꯇꯨꯝꯗꯦ ꯑꯩ ꯑ ꯐꯣꯟ ꯑꯦꯞ ꯑꯃꯗꯨꯗ
ꯑꯗꯨꯒꯅꯦ ꯈꯪꯕꯔꯥ ꯅꯨꯡꯁꯤ ꯅꯨꯡꯁꯤ ꯑꯉꯥꯡ ꯇꯣꯝꯕꯤꯖꯦ ꯍꯥꯅꯕꯨꯗꯤ
ꯇꯥꯕ꯭ꯔꯣ
ꯇꯥꯌꯦ
ꯎꯝ
ꯇꯥꯗ꯭ꯔꯣ?
ꯇꯥꯌꯦ
ꯎꯝ ꯀꯅꯥꯅꯣꯕ ꯑꯃꯨꯛ ꯇꯧꯔꯛꯏꯁꯤꯅ ꯅꯪꯒꯤ ꯐꯣꯟꯁꯦ ꯉꯥꯍꯥꯛꯇ ꯃꯤꯅꯤꯠ ꯀꯥꯡꯗꯦꯍꯦ꯫
ꯄ ꯈꯥꯡꯗꯦ ꯅꯣꯡꯉꯥꯜꯂꯛꯄꯗꯩꯅꯦ ꯃꯤꯅꯤꯠ ꯁꯨꯀꯥꯡ ꯀꯥꯡꯗꯕꯅꯦ ꯑꯩ ꯐꯣꯟꯁꯦ꯫
ꯉꯍꯥꯛ ꯂꯩꯔ ꯑꯃꯃꯨꯛ ꯇꯣꯛꯀꯅꯤ ꯉꯍꯥꯛ ꯂꯩꯔ ꯑꯃꯃꯨꯛ ꯇꯣꯛꯀꯅꯤ ꯑꯩ ꯑꯗꯨꯅꯅꯦ ꯑꯩꯅꯅꯦ ꯇꯨꯝꯕ ꯌꯥꯗꯗꯅ ꯁꯥꯏꯂꯦꯟꯗ ꯊꯝꯃ ꯍꯦꯛ ꯇꯨꯝꯃꯤꯁꯦ ꯑꯗꯨꯅ ꯍꯦꯛ ꯐꯕꯅꯦ꯫ ꯃꯇꯤꯛ ꯅꯠꯇꯗꯤꯅꯦ ꯑꯁ ꯑꯩ ꯀꯣ ꯀ ꯉꯥꯎꯖꯅꯦꯕꯦꯝ꯫
ꯑꯈꯣꯏꯗꯒꯤ ꯍꯦꯜꯂꯦꯕ ꯈꯣꯏꯗꯤ ꯇꯧꯔꯛ ꯇꯧꯔꯛꯛꯇ ꯅꯪꯗꯤ ꯀꯔꯥꯏꯗꯒꯤ ꯃꯤꯅꯤꯠ ꯀꯥꯡꯗꯦ ꯉꯥꯛ ꯂꯩꯔꯥ ꯑꯃꯨꯛ ꯇꯧꯔꯛꯀꯅꯤ ꯉꯥꯛ ꯂꯩꯕꯔꯥ ꯑꯃ ꯃꯨꯛ ꯇꯧꯔꯛꯀꯅꯤ
ꯇꯧꯋꯦ ꯇꯧꯋꯦ ꯇꯧꯋꯦ ꯐꯣꯟꯁꯤꯅ ꯄꯪꯇꯧꯗ ꯇꯧꯔꯛꯀꯅꯤ ꯑꯃꯃꯨꯛ ꯑꯃꯃꯨꯛ ꯇꯧꯔꯛꯀꯅꯤ ꯑꯃꯃꯨꯛ ꯑꯃꯃꯨꯛ ꯇꯧꯔꯛꯀꯅꯤ ꯁꯤꯝ ꯁꯤꯟꯗꯣꯛꯑꯁꯤꯔ ꯍꯪꯗꯦ ꯈꯜꯂꯛꯑꯕꯅꯤ ꯁꯤꯝ ꯑꯃ ꯄꯥꯏꯔꯁꯤꯔꯥꯍꯪꯗꯤ
ꯑꯗꯣꯢꯁꯨ ꯑꯗꯨꯝ ꯇꯧꯔꯛꯀꯅꯤ ꯅꯝꯕꯔ ꯂꯧꯔꯒ
ꯇꯧꯔꯛꯀꯅꯤ
ꯅꯝꯕꯔ ꯈꯪꯗ꯭ꯔꯒꯕꯨꯗꯤ ꯐꯩ
ꯍꯣꯏ ꯅꯪ ꯉꯔꯥꯡ ꯏꯆꯦ ꯍꯥꯖꯨꯔ ꯐꯣꯟ ꯇꯧꯕ꯭ꯔꯥ
ꯇꯧꯗꯦꯗ ꯐꯟꯒ ꯚꯂꯦꯟꯁ ꯀ ꯍꯥꯞꯇꯦ
ꯋꯥꯆꯞꯇ ꯇꯧꯒꯦ ꯍꯥꯏꯗꯅ
ꯀꯥꯎꯔꯦ ꯑꯗꯨꯝ ꯃꯥꯁꯨ ꯀꯃ ꯍꯥꯏꯛꯇꯦ ꯃꯥ ꯍꯧꯖꯤꯛꯀꯤ ꯑꯗꯨꯃꯥꯏꯅ ꯂꯩꯔꯗꯤ ꯑꯗꯨꯝ ꯌꯥꯗꯤ ꯌꯥꯒꯟꯕꯅꯦ ꯑꯗꯨ ꯀꯩꯒꯤꯅꯣ ꯃꯥ ꯌꯥꯗ꯭ꯔꯤꯗꯣ ꯈꯪꯗ꯭ꯔꯦ
ꯎꯝ ꯈꯪꯗꯦ ꯌꯥꯒꯟꯕꯅꯤ ꯑꯩꯈꯣꯏꯁꯨ ꯑꯗꯨꯃꯥꯏꯅ ꯇꯧꯔꯝꯃꯀꯥꯟꯗ ꯌꯥꯈ꯭ꯔꯔꯤꯅꯦ ꯐꯣꯟ ꯇꯧꯐꯝ ꯊꯣꯛꯂꯛꯏꯦꯕ ꯑꯗꯨꯝ
ꯅꯠꯇꯔꯒ ꯃꯥꯏꯗꯣ ꯔꯤꯐ꯭ꯔꯦꯁ ꯇꯧ ꯍꯥꯏꯌꯨ
ꯔꯤꯐꯔꯦꯁ ꯇꯧꯔꯤꯅꯤ ꯔꯤꯐꯔꯦꯁ ꯇꯧꯔꯛꯀꯥꯟꯗ ꯀꯔꯝꯕꯗ ꯅꯝꯗꯣꯏꯅꯣ
ꯍꯟꯖꯤꯟ ꯍꯟꯖꯤꯟ ꯇꯧ ꯍꯥꯏꯌꯣ ꯍꯥꯏꯕ ꯍꯟꯖꯤꯟ ꯍꯟꯖꯤꯟ ꯇꯧꯔꯀꯥꯟꯗ ꯌꯥꯔꯛꯄ ꯌꯥꯎꯕꯅꯦꯕ
ꯑꯣ
ꯑꯩꯁꯨ ꯌꯥꯗ꯭ꯔꯀꯥꯟꯗ ꯍꯟꯖꯤꯟ ꯍꯟꯖꯤꯟ ꯇꯧꯑꯣꯅ ꯇꯧꯔꯀꯥꯟꯗ ꯌꯥꯏ
ꯎꯝ
ꯗꯥ
ꯍꯥꯎ
ꯀꯔꯤꯅꯣ ꯅꯪꯅ ꯌꯨꯝ ꯑꯃ ꯂꯩꯒꯦꯗ ꯇꯠꯄꯒ ꯃꯥꯜꯂꯨꯔꯦ ꯃꯨꯝꯒꯗꯤ
ꯈꯜꯂꯤꯕꯅꯤꯅꯦꯍꯦ ꯋꯥꯈꯜꯁꯦ ꯏꯕꯦꯝꯃ
ꯎꯝ ꯀꯩ ꯋꯥꯈꯜꯅꯣ ꯅꯪ ꯈꯜꯂꯤ ꯋꯥꯈꯜꯁꯦ ꯅꯣꯡꯁꯨ ꯃꯪꯉꯦ ꯅꯣꯏꯗ ꯉꯥꯛ ꯂꯩꯔꯏ ꯅꯣꯡ ꯄꯨꯔꯛꯑꯅꯤ
ꯍꯥꯥ
ꯅ ꯁꯣꯝ ꯍꯤꯡꯒꯣꯜ ꯇꯧ꯭ꯔ ꯍꯩꯅꯧ ꯃꯨꯟꯕ꯭ꯔꯥ ꯌꯦꯡꯉꯨꯁꯦ ꯑꯗꯨ ꯁꯛꯄꯨꯗꯤ
ꯉꯝꯃꯔꯣꯏ ꯑ ꯅꯥꯄꯤꯅ ꯈꯨꯎ ꯌꯧꯕꯗꯨꯗ
ꯅꯥꯄꯤꯗꯨꯕꯨ ꯈꯔ ꯐꯟꯗꯠꯂꯨ ꯌꯥꯗ꯭ꯔꯣ
ꯐꯥꯟꯕꯅꯦ ꯑꯩꯈꯣꯏ ꯃꯥꯅ ꯑꯗꯨꯝ ꯐꯥꯜꯂꯤꯅꯦ ꯅꯣꯡ ꯆꯤꯠꯇꯦꯠ ꯇꯤ ꯇꯤꯠ ꯇꯧꯕꯗꯣ ꯔꯒ
ꯄꯥꯛꯍꯧꯗ꯭ꯔꯕꯕ ꯅꯣꯏ ꯍꯩꯅꯧꯗꯣ ꯍꯥꯟꯅꯒꯤ ꯇꯥꯏꯞꯇ
ꯍ ꯇ ꯔꯕꯅꯤ ꯍꯩꯅꯧꯗꯤ ꯂꯥꯔꯗꯅꯅꯦ ꯊꯕꯤ ꯐꯧ ꯂꯩꯔꯝꯗꯦ ꯆꯨꯖꯥꯛ ꯐꯧ ꯂꯩꯔꯝꯗꯦ
ꯃꯣꯏ ꯃꯧ ꯑꯣꯏꯅ ꯍꯦꯛꯏꯔꯥ
ꯈꯥꯎꯗꯦ ꯃꯥꯄꯨꯁꯦ ꯃꯅ ꯑꯗꯨꯝ ꯂꯧꯧꯕ ꯂꯩꯔ ꯍ ꯅ ꯅꯩꯅꯅ ꯍꯒꯦ ꯅꯥꯟꯅꯦꯩꯅꯦ ꯏꯅꯥꯎꯈꯣꯏ ꯊꯕꯤ ꯑꯆꯧꯕ ꯑꯃꯒ ꯆꯨꯖꯥꯛ ꯑꯃꯒ ꯂꯩꯔꯝꯗ꯭ꯔꯦ ꯑꯗꯨꯝ ꯇꯧꯋꯤꯗ ꯑ ꯍꯥꯏꯔꯒꯗꯤ ꯍꯦꯛꯗꯤ ꯐꯩꯗꯅ ꯍꯥꯏ ꯇ ꯄꯗ ꯑꯗꯨꯗ ꯑꯩꯈꯣꯏ ꯃꯥꯅ ꯈꯔ ꯍꯤꯡꯒꯣꯜ ꯆꯠꯄꯅꯤꯅ ꯅꯨꯡꯉꯥꯏꯇꯦꯗꯅ ꯑꯗꯨꯝ
ꯎꯝ
ꯆꯨꯝꯅꯗꯅ
ꯃꯖ ꯃꯌꯥꯝ ꯃꯌꯥꯝꯂ ꯇꯧꯕ ꯌꯥꯏ ꯀꯩꯅꯣ ꯃꯔꯤ ꯃꯉꯥꯔꯛ ꯇꯧꯕ ꯍꯥꯏꯗꯣ ꯃꯣꯏꯅ
ꯌꯥꯔꯕꯅꯦ ꯍꯥꯟꯅꯗꯤ ꯌꯥꯔꯝꯗꯕꯅꯦꯕꯀꯣ
ꯑꯗꯨꯅꯥꯏꯁꯦ ꯐꯣꯟ ꯇꯧꯕꯗꯣ
ꯎꯝ ꯍꯧꯖꯤꯛꯇꯤ ꯌꯥꯔꯕꯅꯤ ꯑꯗꯨ ꯔꯕꯤ ꯅꯍꯥꯟ ꯉꯔꯥꯡ ꯑꯩ ꯇꯧꯕꯗꯣ ꯐꯅꯌꯥꯝꯂ ꯑꯗꯨꯝ ꯌꯥꯏꯑꯕ
ꯑꯥꯟꯗ꯭ꯔ ꯣꯁꯗꯔꯛꯦ
ꯃꯁꯤ ꯉ ꯁꯥꯟꯅꯗ꯭ꯔꯤꯌꯦ ꯑꯩ ꯉꯥꯏꯍꯥꯛ ꯂꯩꯔ ꯇꯧꯔꯛꯀꯦ ꯍꯥꯏꯗꯣꯏ ꯑꯝꯇ ꯈꯔ ꯌꯥꯝꯅ ꯑꯝꯇ ꯎꯝ
ꯑꯩꯖꯁꯨ ꯑꯩꯈꯣꯏ ꯕꯦ ꯑꯃ ꯍꯣꯔꯦꯟ ꯐꯣꯟ ꯀꯩꯅꯣ ꯇꯧꯔꯀꯥꯟꯗ ꯕꯦꯝ ꯑꯃꯒꯧ ꯁꯥꯟꯅꯔꯅꯦ ꯔꯟꯖꯤꯇꯥꯗ ꯍꯥꯏꯔꯅꯤ ꯋꯥꯔꯤꯁꯦ
ꯑꯩꯁꯦ ꯄꯛꯁꯥꯟ ꯁꯥꯟꯅꯒꯗꯕꯅꯦ
ꯅ ꯖꯦꯅꯤꯁꯇꯣ ꯍꯥꯞꯄꯣ ꯍꯥꯏꯔꯒ ꯗꯥꯔꯨ ꯁꯥꯟꯅ ꯉꯥꯡꯉꯛꯏ
ꯀꯩ ꯀꯦ
ꯐꯥꯏ ꯉ ꯇꯅꯤꯗ
ꯃꯣꯏ ꯄꯩꯁꯥ ꯄꯥꯏ ꯇꯅꯍꯦꯅ
ꯃꯤꯗꯣ ꯈꯔ ꯌꯥꯝꯃꯗꯤ ꯋꯥꯔꯤꯣꯏꯁꯥꯅꯤꯡꯉꯥꯏ ꯂꯩꯇꯕꯁꯦ ꯁꯥꯟꯅꯅꯤꯡꯉꯥꯏ ꯂꯩꯅꯕꯅ ꯍꯥꯏꯕ ꯑꯩꯁꯨ
ꯑꯗꯨꯅꯦ ꯑꯩꯁꯨꯅꯦ ꯈꯜꯂꯤꯅꯦ ꯍꯥꯏꯕ ꯑꯗꯣ ꯔꯕꯤꯒꯤꯗꯤ ꯃꯥ ꯇꯧꯅꯤꯡꯉꯥꯏ ꯂꯩꯇ꯭ꯔꯕꯁꯦ ꯍꯧꯖꯤꯛ ꯃꯤ ꯑꯇꯣꯞꯄꯅ ꯇꯧꯔꯛꯄꯒꯤ ꯇꯧꯔꯛꯄꯒꯤ ꯇꯧꯔꯛꯄꯒꯤ ꯄꯩꯁꯥ ꯑꯗꯨꯝ ꯐꯪꯉꯤꯅꯦ ꯍꯥꯏꯕ
ꯑꯗꯨꯉꯥꯏꯔꯗꯤ ꯐꯠꯇ꯭ꯔꯣ ꯑꯩꯈꯣꯏꯗꯤ ꯀꯩꯁꯨ ꯂꯩꯖꯗꯦ ꯇꯧꯅꯤꯡꯉꯥꯏ
ꯑꯩꯈꯣꯏꯒꯤꯅ ꯂꯩꯇꯦ
ꯑꯦ ꯍꯣꯏ ꯏꯅꯝꯃꯗꯨꯁꯨ ꯁꯦꯝꯕꯤꯒꯦꯅ ꯍꯥꯏꯈꯤꯕꯅꯦ ꯏꯅꯝꯃ ꯗꯨꯀꯥꯟ ꯏꯅꯝꯝꯕꯗ
ꯑꯣ ꯁꯦꯝꯦꯃꯣ ꯃꯥꯒꯁꯨ ꯑꯗꯨꯝ ꯌꯥꯔꯦꯗꯅ ꯑꯗꯨꯗꯤ ꯁꯦꯝꯕꯁꯨ ꯃꯥꯒ ꯁꯦꯝꯃꯁꯨ ꯌꯥꯔꯦ ꯑꯗ ꯑꯩꯈꯣꯏꯁꯦ ꯁꯖꯨꯒꯤꯗꯨꯁꯨ ꯑꯃꯨꯛꯇꯪ ꯌꯥꯔꯗꯤ ꯑꯩꯈꯣꯏꯁꯦ ꯁꯖꯨ ꯀꯁꯨ ꯌꯥꯔꯅꯤ ꯃꯣꯏ ꯑꯕꯦꯝ ꯑꯃꯗꯨꯁꯨ ꯍꯥꯞꯀꯦ ꯍꯥꯏꯕꯅꯦꯕ ꯑꯗꯣ ꯃꯤ ꯈꯪꯗꯕꯗꯗꯤꯅꯦ ꯋꯥꯔꯤ ꯁꯥꯟꯅꯕꯁꯦ ꯄꯥꯛꯅ ꯅꯍꯥꯟ ꯏꯕꯦꯇꯣꯝꯒ ꯔꯥꯕꯤꯒ ꯁꯥꯟꯅꯕꯗꯣ ꯏꯅꯥꯎꯕꯤ ꯑꯩ ꯌꯥꯝ ꯀꯩꯅꯣꯝ ꯇꯧꯋꯤ ꯅꯪ ꯄꯥꯏꯔꯛꯑꯣ ꯑꯗꯨꯒ ꯁꯥꯟꯅꯁꯦꯅ ꯀꯔꯤ ꯋꯥꯔꯤ ꯁꯥꯗꯣꯏꯅꯣ ꯁꯥꯐꯝ ꯂꯩꯇꯦ
ꯑꯗꯨꯅꯦ ꯑꯩꯁꯨ ꯂꯩꯇꯦ ꯍꯥꯏꯕ ꯀꯩ ꯋꯥꯔꯤ ꯁꯥꯟꯅꯁꯦ ꯃꯥꯅꯗꯤ ꯁꯥꯟꯅꯗꯦ ꯀꯥꯏꯅ ꯍꯥꯏꯔꯛꯏꯕ ꯀꯩ ꯋꯥꯔꯤ ꯁꯥꯟꯅꯗꯣꯔꯤꯒꯦ
ꯑꯩꯈꯣꯏ ꯃꯁꯦꯟ ꯑꯣꯏꯗꯤ ꯐꯩ
ꯑꯗꯨꯅ ꯑꯩꯈꯣꯏ ꯃꯁꯦꯜ ꯍꯣꯏꯗꯤ ꯑꯃꯅ ꯑꯃꯅ ꯋꯥꯔꯤꯗꯣ ꯈꯪꯅꯕꯅꯤꯅ ꯎꯝ ꯊꯣꯛꯏꯗꯅ ꯃꯥꯒꯤꯗꯅ ꯑꯃꯨꯛ ꯋꯥꯔꯤꯗ ꯊꯣꯛꯇꯦ ꯅꯎꯃꯤꯅ